ꯑꯣ ꯇꯥꯔꯦ
ꯑꯣ ꯁꯃꯥꯏ ꯍꯧꯖꯤꯛꯀꯤ ꯁꯨꯃꯥꯏꯅ ꯇꯧꯕꯗꯣ ꯑꯗꯨꯝ ꯀꯩꯅꯣ ꯍꯥꯏꯗꯤ ꯑꯗꯨꯝ ꯃꯤ ꯑꯃꯅꯤꯖꯨ ꯑꯩ ꯊꯦꯡꯅꯒ꯭ꯔꯦꯕ ꯌꯥꯒꯤꯗꯕ ꯑꯗꯨꯃꯥꯏꯅ ꯇꯧꯔꯒ ꯑꯗꯣ ꯀꯃꯥꯏꯟ ꯇꯧꯔꯤꯅꯣ ꯈꯪꯗꯦ ꯃꯣꯏ ꯑꯗꯨꯒꯤ ꯄꯛꯇꯣ ꯍꯥꯏꯗꯤ ꯍꯥꯟꯅ ꯗꯤꯁꯀꯁ ꯇꯧ ꯍꯥꯏ ꯀꯃꯥꯏꯅꯕꯨ ꯇꯧꯗꯣꯏꯅꯣ ꯑꯣ
ꯃꯣꯏꯗꯣ ꯑꯦꯞꯇ ꯍꯥꯏꯗꯤ ꯋꯥꯔꯤ ꯁꯥꯔꯝꯗꯥꯏꯗꯀꯥ ꯑꯅꯤꯃꯛꯇꯣ ꯑꯦꯞꯇ ꯆꯪꯉꯒ ꯂꯩꯌꯣ ꯍꯥꯏꯕ ꯑꯣꯏꯔꯝꯅꯦꯕ ꯑꯗꯨ ꯆꯪꯉꯒ ꯂꯩꯔꯁꯨ ꯑꯗꯨꯝ ꯌꯥꯗꯕ ꯌꯥꯎꯋꯦ
ꯑꯑꯧ ꯌꯥꯗꯦ ꯍꯥꯏꯗꯤ ꯑꯩꯁꯨ ꯑꯗꯨꯝ ꯉꯁꯥꯏꯗꯒꯤ ꯊꯥꯔ ꯂꯩꯔꯤꯅꯦꯕ ꯑꯦꯞꯇꯣ ꯑꯗꯨꯝ ꯆꯪꯉꯒ ꯍꯥꯏꯗꯤ ꯑꯩꯗꯣ ꯍꯥꯏꯗꯤ ꯐꯣꯟ ꯑꯅꯤꯅꯦꯕ ꯑꯃꯁꯤꯅ ꯑꯥꯢ ꯑꯣ ꯑꯦꯁ ꯅꯦꯕ ꯑꯗꯨꯒ ꯑꯦꯟꯗ꯭ꯔꯣꯏꯗꯇꯣ ꯑꯗꯨꯝ ꯑꯩ ꯅꯥꯀꯟꯗ ꯑꯗꯨꯝ ꯊꯥꯔ ꯊꯝꯃꯤꯅꯦꯕ ꯑꯥ ꯑꯗꯨꯋꯣ ꯈꯪꯗꯦ ꯇꯧꯋꯦ ꯁꯨꯃꯥꯏꯅ ꯑꯩꯗꯤ ꯅꯍꯥꯟꯃꯨꯛ ꯕ꯭ꯔꯣ ꯑꯃꯁꯨ ꯑꯃꯨꯛ ꯁꯨꯃꯥꯏꯅ ꯇꯧꯔ ꯌꯥꯒꯤꯗꯗꯥꯅ ꯑꯗꯨꯝ ꯇꯧꯅꯒꯤꯗꯕ ꯑꯃꯁꯨ ꯌꯥꯎꯋꯦꯕ
ꯎꯝ
ꯑꯗꯨꯕꯨ ꯒ꯭ꯌꯥꯟ ꯇꯥꯗꯦꯅꯦ
ꯃꯤꯖꯦ ꯌꯥꯝꯃꯟꯒꯤꯗꯅ ꯌꯥꯝ ꯆꯤꯜꯂꯕ꯭ꯔꯥ ꯈꯪꯗꯦꯅꯦ
ꯑꯧ ꯑꯗꯨꯃꯥꯏꯅ ꯇꯧꯕ ꯃꯥꯜꯂꯤ ꯑꯗꯨꯅ ꯒ꯭ꯌꯥꯟ ꯇꯥꯗꯦ ꯍꯥꯏꯗꯤ ꯋꯥꯔꯤ ꯁꯥꯎ ꯋꯥꯔꯤ ꯁꯥꯎꯗꯤ ꯍꯥꯏꯔꯦ ꯇꯥꯛꯁ ꯇꯣ ꯂꯣꯏꯁꯜꯂꯣ ꯀꯩꯅꯣ ꯇꯧꯔꯦ
ꯁꯨꯃꯥꯏꯅ ꯍꯦꯛ ꯇꯧꯕ
ꯑꯥ ꯂꯣꯏꯁꯤꯜꯂꯣ ꯂꯣꯏꯁꯤꯜꯂꯣꯗꯤ ꯍꯥꯏ ꯑꯥ ꯐꯖꯅ ꯕꯦꯔꯥ ꯄꯨꯡꯀꯥꯗ ꯀꯥꯏꯌꯦꯕ
ꯑꯧ ꯑꯗꯒꯤ ꯉꯔꯥꯡ ꯉꯥꯍꯥꯟꯁꯨ ꯀꯣꯜ ꯇꯧꯕ ꯁꯨꯡꯌꯥ ꯌꯥꯗꯦ
ꯎꯝ ꯉꯔꯥꯡꯁꯨ ꯅꯨꯃꯤꯗꯥꯡ ꯋꯥꯏꯔꯝ ꯉꯥꯍꯥꯛꯇꯪ ꯌꯥꯔꯝꯃꯦ ꯑꯗꯩ ꯑꯗꯨꯝ ꯌꯥꯒꯤꯗ꯭ꯔꯦ
ꯑꯧ ꯑꯗꯨꯅꯤ ꯍꯥꯏꯗꯤ ꯀꯣꯜꯗꯣ ꯅꯝꯕꯗ ꯆꯪꯗꯕꯗꯣ ꯃꯝꯒ ꯂꯩꯔꯒ ꯀꯩꯅꯣꯝ ꯇꯧ ꯂꯩꯌꯦꯕꯥ ꯒ꯭ꯌꯥꯟ ꯃꯦꯟ ꯇꯥꯗꯦ ꯑꯗꯣ ꯐꯔꯦ ꯕ꯭ꯔꯣ ꯕ꯭ꯔꯣ ꯑ ꯆꯥꯛ ꯆꯥꯕꯤꯔꯕꯣ
ꯆꯥꯛ ꯆꯥꯗ꯭ꯔꯤꯌꯦ ꯆꯥꯛꯁꯦ ꯈꯔ ꯈꯔ ꯊꯦꯡ ꯊꯦꯡꯅ ꯑꯗꯨꯝ ꯆꯥꯏꯌꯦ ꯅꯨꯃꯤꯗꯥꯡ ꯄꯨꯡ ꯃꯥꯄꯟ ꯃꯈꯥꯏ ꯁ꯭ꯋꯥꯏ ꯑꯗꯨꯝ ꯆꯥꯅꯤ ꯆꯥꯕꯤꯔꯕꯣ ꯕ꯭ꯔꯣꯗꯤ
ꯆꯥꯗ꯭ꯔꯤꯌꯦ ꯑꯩꯈꯣꯏꯁꯨ ꯈꯔ ꯊꯦꯡꯅꯗꯤ ꯆꯥꯕꯅꯦ ꯑꯗꯨ ꯕ꯭ꯔꯣꯅ ꯑꯃꯨꯛ ꯑꯩꯈꯣꯏꯗꯤ ꯑꯃꯨꯛ ꯈꯔ ꯊꯦꯡꯉꯦ
ꯑꯩꯈꯣꯏꯁꯨ ꯑꯗꯨꯝ ꯅꯤꯄꯥꯥꯟ ꯃꯈꯥꯏ ꯃꯥꯄꯟ ꯑ ꯑꯅꯝꯕꯅ ꯅꯤꯄꯥꯥꯟ ꯃꯈꯥꯏ ꯁ꯭ꯋꯥꯏꯗ ꯑꯗꯨꯝ ꯆꯥꯏ ꯍꯥꯏꯇꯥꯔꯦ
ꯑꯣ
ꯖꯅ ꯕ꯭ꯔꯣꯗꯤ ꯑꯧ ꯆꯥꯛꯇꯤ ꯊꯣꯡꯕꯗꯤ ꯂꯣꯏꯔꯦ ꯑꯗꯨꯝ ꯈꯥ ꯉꯥ ꯈꯔ ꯇꯥꯎ ꯂꯩ ꯇꯥꯎ ꯂꯩꯔꯝꯃꯦ ꯑꯩꯩꯅ ꯍꯥꯏꯅ ꯍꯜꯂꯛꯑꯒ ꯑꯗꯨꯝ ꯆꯥꯊꯣꯛꯑꯒ ꯐꯖꯅ ꯑꯗꯨꯝ ꯋꯥꯔꯤꯗꯣ ꯃꯔꯛ ꯊꯠ ꯇꯅꯕꯅ ꯈꯟꯕꯅꯦ ꯑꯗꯣ ꯉꯥ ꯇꯥꯎꯔ ꯃꯔꯛꯇꯨꯗ ꯉꯍꯥꯛ ꯁꯥꯟꯅꯍꯧꯔꯒꯦꯗꯥꯟ
ꯍꯣꯏ
ꯍꯥꯏꯗꯤ ꯁꯪ ꯁꯪꯕꯗ ꯍꯥꯏꯕꯗꯤ ꯃꯤ ꯆꯤꯟꯅꯕꯅꯤ ꯑꯗꯨꯝ ꯍꯥꯏꯖꯕ ꯋꯥꯅꯤ
ꯃꯥꯅꯦ ꯃꯥꯅꯦ
ꯑꯗꯨꯅ ꯍꯥꯏꯗꯤ ꯑꯩꯅ ꯑꯃꯨꯛ ꯁꯪꯅꯤ ꯃꯤꯅ ꯑꯃꯨꯛ ꯁꯪꯉꯣꯏ ꯃꯤꯅ ꯑꯃꯨꯛ ꯁꯪꯅꯤ ꯑꯩꯅ ꯁꯪꯉꯣꯏ ꯑꯗꯨꯅ
ꯅꯨꯃꯤꯗꯥꯡꯒꯨꯝꯕꯁꯤꯅ ꯈꯔ ꯑꯃꯨꯛ ꯌꯥꯏꯌꯦ
ꯑꯧ ꯑꯧ ꯅꯨꯡꯗꯥꯡ ꯑꯩꯅꯦ ꯑꯅꯝꯕꯅ ꯁꯥꯟꯅꯕꯁꯦ ꯅꯨꯡꯗꯥꯡ ꯅꯠꯇ꯭ꯔꯒ ꯁꯟꯗꯦ ꯑꯣꯏꯔꯒꯅ ꯅꯨꯡꯗꯤꯟꯒꯨꯝꯕ
ꯍꯣꯏ ꯊꯕꯛ ꯍꯜꯂꯛꯅꯕ ꯃꯇꯝꯒꯨꯝꯕ
ꯃꯥꯅꯦ ꯍꯥꯏꯖꯕꯋꯅꯤ ꯑꯗꯨꯝ ꯃꯥꯅꯦ ꯍꯥꯏꯗꯤ ꯑꯉꯥꯡ ꯅꯠꯅꯗ꯭ꯔꯝꯃꯤꯅꯀꯣ ꯂꯥꯏꯔꯤꯛꯁꯨ ꯇꯝꯕ ꯍꯥꯏꯗꯤ ꯀꯣꯂꯦꯖ ꯀꯥꯕ ꯑꯗꯒꯤ ꯑꯦꯝ ꯌꯨ ꯇꯝꯕ ꯑꯗꯒꯤ ꯑꯗꯨ ꯅꯠꯇꯦ ꯍꯥꯏ ꯊꯕꯛ ꯆꯠꯄ ꯑꯗꯨꯝ ꯂꯣꯏ ꯌꯥꯎꯅꯔꯛꯄꯅꯤꯅ
ꯍꯣꯏ
ꯑꯗꯨ ꯑꯗꯨꯅ ꯑꯗꯨꯃꯥꯏꯅ ꯇꯧꯕꯖꯥꯠꯅꯤ ꯕ꯭ꯔꯣꯗꯤ ꯐꯨꯠꯕꯣꯜꯒꯗꯤ ꯑꯥꯎ ꯍꯥꯏꯔꯛꯑꯣ ꯍꯥꯏꯔꯛꯑꯣ
ꯀꯔꯤ ꯀꯔꯤ ꯏꯟꯖꯥꯡꯅ ꯍꯥꯎꯔꯤꯒꯦ ꯍꯧꯖꯤꯛꯀꯥꯟꯁꯤꯕꯨ
ꯑꯁ ꯕ꯭ꯔꯣ ꯍꯧꯖꯤꯛꯁꯦ ꯑꯅꯝꯕꯅꯕꯨꯗꯤ ꯀꯥꯡꯁꯣꯏꯅ ꯍꯥꯎꯔꯦ ꯑꯗꯣ ꯀꯥꯡꯁꯣꯏꯑꯣꯏꯔꯁꯨ ꯁꯨꯝ ꯆꯥꯃꯜꯂꯁꯨ ꯍꯧꯔꯛꯇꯦꯗ ꯑꯗꯨꯝ ꯍꯤꯡꯖꯥꯡ ꯑꯍꯥꯎꯕ ꯌꯦꯟ ꯌꯦꯟꯒꯨꯝꯕ ꯑꯣꯛꯀꯨꯝꯕꯁꯨ ꯑꯗꯨꯝ ꯄꯥꯝꯃꯤ ꯍꯥꯏꯇꯥꯔꯦ ꯑꯗꯣ ꯌꯥꯝ ꯇꯣꯏꯅ ꯆꯥꯕꯒꯤ ꯈꯔ ꯉꯝꯗ꯭ꯔꯦ ꯍꯥꯏꯗꯤ ꯀꯥꯂꯦꯟ ꯈꯔ ꯆꯪꯉꯛꯄꯅꯤꯅ ꯂꯩꯗꯅ ꯁꯨꯝ ꯂꯦꯛꯊꯣꯛꯄ ꯍꯥꯏꯒꯗ꯭ꯔꯥ ꯑꯗꯨꯅ
ꯁꯧꯒꯔꯤꯗꯤ ꯌꯥꯝ ꯍꯥꯎꯋꯦ ꯍꯧꯖꯤꯛꯀꯥꯟꯁꯦ
ꯑꯧ ꯁꯧꯒ꯭ꯔꯤ ꯁꯧꯒ꯭ꯔꯤ ꯇꯧꯔꯒ ꯃꯣꯔꯣꯛ ꯑꯃ ꯃꯠꯂꯥꯒ ꯉꯥ ꯑꯇꯥꯎꯕ ꯑꯃ ꯇꯧꯔꯒ ꯆꯥꯈ꯭ꯔꯗꯤ ꯑꯁ
ꯍꯣꯏ ꯑꯩꯈꯣꯏꯒꯤ ꯍꯋꯥꯏ ꯑꯁꯥꯡꯕꯤꯒꯨꯝꯕ ꯑꯗꯨ ꯀꯥꯡꯉꯧ ꯑꯃ ꯇꯧꯔꯒꯀꯣ ꯐꯖꯅ ꯑꯗꯨꯝ ꯆꯥꯕ ꯌꯥꯏ
ꯃꯥꯁꯦ ꯌꯥꯝ ꯊꯤ ꯍꯥꯎꯋꯦ ꯍꯧꯖꯤꯛ ꯑꯗꯒꯤ ꯀꯥꯡꯁꯣꯏ ꯑꯩꯗꯤ ꯀꯥꯡꯁꯣꯏꯁꯨ ꯑꯗꯨꯝ ꯄꯥꯝꯃꯦꯕ
ꯎꯝ ꯍꯛꯆꯥꯡꯁꯨ ꯌꯥꯡꯕꯅꯤ ꯀꯥꯡꯁꯣꯏ ꯒꯨꯝꯕ ꯆꯥꯕꯁꯦ
ꯑꯦ ꯐꯔꯤꯅꯦ ꯐꯩꯅꯤꯗ ꯍꯧꯛ ꯑꯩꯈꯣꯏꯅ ꯆꯤꯟꯅ ꯍꯥꯎꯕꯩ ꯋꯥꯅꯤ ꯒꯣꯏꯁꯤꯁꯨ ꯑꯗꯨꯝ ꯈꯪꯉ ꯑꯗꯨ ꯃꯤ ꯈꯨꯗꯤꯡꯃꯛꯁꯨ ꯈꯪꯉꯕ ꯄꯣꯠꯅꯤ ꯊꯥꯎ ꯆꯥꯕꯗꯨꯗꯤ ꯑꯗꯨꯝ ꯇꯦ ꯑꯗꯒꯤ ꯅꯨꯡꯉꯥꯏꯇꯦꯕ ꯁꯨꯝ ꯆꯤꯟꯒꯤ ꯉꯥꯏꯍꯥꯛꯀꯤ ꯍꯧꯕꯒꯤ ꯆꯥꯕ ꯂꯣꯏꯔꯛꯄꯗ ꯍꯛꯆꯥꯡꯗ ꯅꯨꯡꯉꯥꯏꯇꯦꯕ ꯀꯩꯁꯨ ꯀꯥꯡꯁꯣꯏ ꯁꯥꯈꯤꯕ ꯑꯁꯤꯗꯤ ꯑꯧ ꯇꯧꯋꯦꯕ ꯑꯗꯨꯅꯦ ꯑꯗꯣ ꯀꯥꯡꯁꯣꯏ ꯆꯥꯈꯤꯕꯁꯤꯗꯤ ꯍꯛꯆꯥꯡ ꯅꯨꯡꯉꯥꯏꯌꯦꯕ
ꯅꯨꯡꯉꯥꯏꯕ ꯍꯛꯆꯥꯡꯗ ꯑꯗꯨꯝ ꯌꯥꯡꯉꯒ ꯑꯗꯨꯝ ꯊꯕꯛ ꯑꯇꯩ ꯇꯧꯔꯁꯨ ꯑꯗꯨꯝ ꯉꯝꯕꯅꯦꯕ
ꯃꯥꯅꯤ ꯑꯗꯨ ꯑꯗꯨꯗꯨꯅ ꯐꯩ ꯑꯗꯒꯤ ꯃꯥꯅꯤ
ꯒꯨꯝꯕ ꯑꯣꯛꯀꯨꯝꯕ ꯑꯍꯥꯎꯒꯨꯝꯕ ꯆꯥꯔꯨꯕꯁꯤꯗꯤ ꯐꯖꯅ ꯆꯥꯥꯁꯜꯂꯨꯔꯅꯤ ꯑꯗꯨꯝ ꯂꯦꯡꯅꯤꯡꯉꯔꯣꯏꯕ
ꯑꯧ ꯃꯥꯅꯤ ꯑꯗꯒꯤ ꯑꯗꯨꯝ ꯍꯥꯏꯖꯕ ꯋꯥꯅꯤ ꯈꯣꯡ ꯍꯥꯥꯝꯕ ꯈꯣꯠꯄꯁꯨ ꯑꯗꯨꯝ ꯀꯩ ꯍꯥꯏꯅꯤ ꯅꯨꯡꯉꯥꯏꯇꯦꯕ ꯀꯩꯁꯨ ꯀꯥꯡꯁꯣꯏꯅꯗꯤ ꯑꯗꯨ ꯑꯗꯨꯝ ꯍꯦꯜꯂꯦꯕ ꯑꯗꯨꯅꯤ ꯍꯛꯆꯥꯡ ꯅꯨꯡꯥꯏꯗꯒꯤ ꯑꯗꯨ ꯍꯥꯏꯖꯕꯅꯤ ꯑꯗꯒꯤ ꯁꯨꯝ ꯀꯨꯆꯨ ꯀꯨꯃꯦꯟ ꯂꯩꯗꯅ ꯆꯥꯥꯁꯜꯂꯛꯑꯗꯤ ꯑꯗꯨꯝ ꯑꯗꯨ ꯈꯪꯗꯦ ꯃꯤ ꯑꯇꯩꯗꯗꯤ ꯁꯣꯛꯇꯕ ꯈꯪꯗꯦ ꯑꯩꯉꯣꯟꯗꯗꯤ ꯀꯨꯆꯨ ꯀꯨꯃꯦꯟꯁꯦ ꯌꯥꯝꯅ ꯇꯥꯏꯅꯕꯒꯤ ꯇꯥꯏꯞ ꯇꯧꯋꯤ
ꯑꯁꯤ ꯃꯤ ꯃꯤꯒꯤꯁꯨ ꯃꯥ ꯄꯣꯟꯕꯖꯥꯅꯤꯗ ꯑꯗꯨꯝ ꯂꯩꯗꯅꯀꯣ
ꯑꯧ ꯑꯗꯨꯝ ꯆꯥꯕ ꯃꯤ ꯀꯩꯝ ꯇꯧꯗꯕꯁꯨ ꯂꯩꯌꯦꯕ
ꯍꯣꯏ ꯍꯣꯏ ꯈꯤꯇꯪ ꯆꯥꯕꯗ ꯑꯗꯨꯝ ꯄꯛꯅꯣꯏ ꯅꯣꯏꯒꯟꯕ ꯃꯤꯁꯨ ꯂꯩ ꯑꯗꯒꯤꯗꯤ ꯄꯥ ꯐꯅꯌꯥꯝ ꯆꯥꯔꯁꯨ ꯑꯗꯨꯝ ꯅꯣꯏꯗꯕ ꯑ ꯑꯩꯈꯣꯏꯁꯨ ꯑꯗꯨꯒꯨꯝꯕ ꯑꯃꯅꯦꯕ ꯑꯗꯨꯝ ꯆꯥꯔꯁꯨ ꯁꯨꯡꯅꯣꯏ ꯅꯣꯏꯗꯕ ꯍꯥꯏꯇꯥꯔꯦ
ꯑꯁ ꯑꯗꯨꯅꯦꯃꯤ ꯕ꯭ꯔꯣ ꯑꯩꯈꯣꯏꯁꯤꯅꯅꯦ ꯑꯩ ꯑꯩꯒꯤꯁꯤꯅꯅꯦ ꯄꯨꯔꯥ ꯎꯄꯣꯖꯤꯠꯀꯤ ꯈꯤꯇꯪ ꯆꯥꯕꯗ ꯅꯣꯏꯖꯔꯒꯦ ꯂꯩꯔꯕ ꯑꯁ ꯑꯗꯩꯩ ꯅꯨꯡꯊꯤꯟꯒ ꯑꯁ ꯈꯪꯗꯦ ꯑꯗꯨꯅꯤꯕ ꯕ꯭ꯔꯣ ꯅꯨꯡꯊꯤꯟꯒꯁꯤ ꯉꯍꯥꯛꯇꯪꯒ ꯎꯏꯔꯣꯕ ꯂꯣꯏꯔꯦ ꯑꯁ ꯌꯥꯔꯦꯍꯦꯒ ꯍꯥꯏꯔꯒꯀꯣ ꯅꯣꯏꯍꯜꯂꯒꯦ ꯀꯦꯒ ꯍꯥꯏꯒ ꯉꯥꯏ ꯂꯩꯕꯩ ꯇꯥꯏꯞꯇꯀꯣ ꯄꯛ ꯄꯛꯅꯤ ꯀꯥꯝꯈꯠꯂꯤꯁꯦ ꯑꯗꯨꯗꯨꯅ ꯑꯁ ꯑꯗꯨꯅ ꯋꯥꯕꯤꯅꯤ ꯑꯁ ꯑꯗꯒꯤ ꯂꯥꯝꯃꯕꯅꯤꯅ ꯆꯔꯥꯁꯨ ꯈꯔ ꯋꯥ ꯑꯗꯣ ꯍꯧꯖꯤꯛꯄꯨꯗꯤ ꯅꯣꯏꯈꯠꯂꯛꯄꯗꯒꯤ ꯆꯔꯥꯁꯦ ꯈꯔ ꯍꯟ ꯋꯥꯟꯗ꯭ꯔꯦ ꯍꯥꯏꯗꯤ ꯈꯔꯕꯨꯗꯤ ꯍꯟꯊꯔꯦꯕ
ꯎꯝ
ꯆꯔꯥꯒ ꯋꯥꯜꯂꯤꯉꯩꯗꯗꯤ ꯎꯄꯥꯏ ꯂꯩꯇꯕꯤꯅꯤ ꯕ꯭ꯔꯣ ꯕꯛ ꯕꯛ ꯕꯛ ꯅ
ꯈꯥꯝꯕ ꯉꯝꯗꯕꯤꯅꯦꯕ ꯅꯣꯏꯕꯁꯦ
ꯑꯁ ꯌꯥꯗꯕꯤꯅꯦꯕꯣ ꯕ꯭ꯔꯣ ꯍꯥꯏꯖꯕꯅꯤ ꯀꯥꯏ ꯑꯩꯇꯤ ꯃꯌꯥ ꯌꯧꯁꯜꯂꯛꯑꯕꯅꯤꯃꯤ ꯑꯗꯒꯤ ꯑꯩꯅ ꯑꯧ ꯑꯩ ꯍꯥꯏꯠꯇꯨꯅ ꯁꯤꯛꯁ ꯀꯨꯝꯕ ꯑꯣꯏꯔꯗꯤ ꯐꯥꯕ ꯀꯥꯏꯗꯩꯩ ꯐꯥꯏꯐ ꯄꯣꯏꯟꯠ ꯁꯤꯛꯁ ꯈꯤꯇꯪ ꯋꯥꯡꯉꯦ ꯁꯤꯗꯩꯁꯤꯗ ꯑꯥꯏꯇꯤ ꯌꯧꯁꯜꯂꯛꯑꯗꯤ ꯑꯧ ꯍꯛꯆꯥꯡ ꯅꯣꯝꯁꯤꯜꯂꯛꯑꯦ ꯑꯁ ꯌꯥꯗ꯭ꯔꯦ ꯑꯗꯨꯅꯤ ꯍꯛꯆꯥꯡ ꯅꯣꯝꯁꯤꯜꯂꯛꯑꯦ ꯐꯨꯔꯤꯠꯁꯦ ꯑꯝꯇ ꯂꯤꯠꯂꯨ ꯂꯤꯠꯂꯨ ꯑꯝꯇ ꯐꯖꯔꯛꯇ꯭ꯔꯦ ꯄꯨꯛ ꯂꯣꯝꯗ ꯂꯥꯛꯑꯕꯅꯤꯅ ꯑꯗꯨꯅ ꯀꯌꯥ ꯇ ꯍꯥꯏꯖꯉꯤ
ꯃꯤ ꯍꯥꯏꯅꯩꯅꯤꯅꯦ ꯑꯩꯈꯣꯏ ꯈ꯭ꯋꯥꯏ ꯅꯨꯡꯉꯥꯏꯕꯕꯁꯤꯦ ꯆꯥꯕꯁꯤꯅꯦꯅ ꯑꯍ ꯑꯍꯥꯎ ꯆꯥꯕꯁꯦ ꯑꯗꯣ ꯐꯖꯅ ꯍꯛꯆꯥꯡꯗꯣ ꯐꯖꯅ ꯌꯦꯡꯗ꯭ꯔꯒꯗꯤꯀꯣ ꯍꯧꯖꯤꯛ ꯁꯣꯛꯇ꯭ꯔꯒꯁꯨ ꯍꯧꯖꯤꯛꯇꯤ ꯑꯩꯈꯣꯏ ꯏꯆꯦꯜ ꯐꯔꯤꯕꯅꯤꯅ ꯁꯣꯛ ꯐ ꯇꯕꯁꯨ ꯌꯥꯏꯑꯕ ꯍꯌꯦꯡ ꯇꯨꯡ ꯇꯨꯡꯗ ꯁꯣꯛꯂꯛꯄꯁꯨ ꯃꯌꯥꯝ ꯌꯥꯎꯅꯩꯗꯅꯀꯣ
ꯃꯥꯅꯦ ꯍꯥꯏꯗꯤ ꯍꯥꯏꯖꯕꯅꯦ ꯍꯧꯖꯤꯛ ꯑꯩꯈꯣꯏ ꯏ ꯆꯆꯥꯥꯏꯁꯦ ꯀꯩꯁꯨ ꯐꯣꯔꯇꯤ ꯌꯔꯁ ꯁ꯭ꯋꯥꯏꯐꯥꯎꯗꯤꯤ ꯑꯅꯝꯕꯅꯁꯨ ꯁꯣꯏ ꯑꯗꯨꯝ ꯐꯣꯔꯇꯤ ꯃꯇꯨꯡꯗꯅꯤ ꯇꯥꯏꯅꯔꯛꯄꯗꯣꯏꯁꯦ ꯗꯥꯏꯕꯤꯇꯤꯁ ꯑꯗꯩ ꯕꯤ ꯄꯤ ꯂꯩ ꯊꯣꯛꯂꯛ ꯑꯗꯨꯏ ꯃꯌꯥꯝꯁꯦ ꯍꯧꯖꯤꯛꯁꯤꯅ ꯏꯁꯇꯣꯔ ꯇꯧꯔ ꯊꯝꯃꯒꯅꯦ ꯑꯗꯨꯅꯦꯕ ꯑꯗꯒꯤ ꯍꯩꯖꯕꯅꯤ ꯑꯃꯨꯛ ꯇꯤꯅꯤꯁ ꯃꯇꯝꯗ ꯑꯣꯏꯔꯒꯗꯤ ꯑꯃꯨꯛ ꯃꯥꯏ ꯃꯥꯒꯤ ꯀꯩ ꯍꯥꯏꯗꯤ ꯀ꯭ꯔꯣꯠꯇꯨ ꯂꯩꯔꯤꯕꯅꯤꯅ ꯗꯀꯥ ꯇꯀꯥꯗꯨꯣ ꯂꯣꯏ ꯂꯧꯈꯤꯕ ꯍꯧꯖꯤꯛꯁꯤꯅꯤ ꯒ꯭ꯔꯣꯠꯁꯤ ꯂꯣꯏꯔꯕꯅꯤꯅ ꯑꯗꯨꯝ ꯏꯁ꯭ꯇꯣꯔꯗ ꯑꯣꯏꯅ ꯂꯩꯈ꯭ꯔꯦꯕ ꯍꯧꯖꯤꯛꯇꯤ ꯑꯗꯨ ꯑꯗꯨꯝꯗꯤ ꯇꯧꯁꯟ ꯌꯥꯗꯕꯅꯤꯅ ꯊꯥꯗꯣꯔꯛꯄꯗ ꯑꯗꯨꯝ ꯐꯔꯛ ꯇꯥꯅꯅꯤꯡꯁꯦ
ꯁꯥꯟꯅꯕ ꯈꯣꯠꯄꯗꯤ ꯈꯔ ꯇꯧꯗ꯭ꯔꯣ ꯐꯨꯠꯕꯣꯜꯒꯨꯝꯕ ꯑꯣꯏꯔꯁꯨ ꯖꯤꯝꯒꯨꯝꯕ ꯑꯣꯏꯔꯁꯨ
ꯖꯤꯝꯁꯦ ꯆꯠꯀꯦ ꯈꯟꯕꯅꯦꯕ ꯑꯗꯣ ꯑꯩꯒꯤ ꯇꯥꯏꯃꯤꯡꯁꯦꯨꯛ ꯈꯤꯇꯪ ꯐꯔꯛ ꯇꯥꯕ ꯑꯩꯅ ꯑꯍꯨꯝꯗꯨꯗ ꯑꯩꯁꯦ ꯑꯃꯨꯛ ꯆꯠꯄꯅꯤꯅ
ꯑꯥ ꯍꯧꯖꯤꯛ ꯀꯗꯥꯏꯗ ꯂꯩꯔꯤꯅꯣ ꯌꯨꯝꯗ ꯑꯗꯨꯝ ꯂꯩꯕ꯭ꯔꯣ
ꯑꯥꯎ ꯑ ꯑꯩ ꯌꯨꯝꯗ ꯑꯗꯨꯝ ꯂꯩ ꯑꯅ
ꯑꯩ ꯍꯣꯝ ꯇ꯭ꯌꯨꯇꯔ ꯆꯠꯂꯤꯗꯨꯁꯨ
ꯑꯧ ꯈꯔ ꯀꯩꯅꯣ ꯇꯧꯕ ꯍꯥꯏꯗꯤ ꯑꯩꯁꯨ ꯇꯣꯉꯥꯟꯅ ꯂꯥꯏꯔꯤꯛ ꯄꯥꯗꯁꯨ ꯌꯥꯔꯦꯅꯦ ꯑꯦꯛꯖꯥꯝ ꯀꯩꯀꯥ ꯊꯥꯕꯕꯤꯗꯣ ꯑꯗꯨꯒꯤ ꯂꯥꯏꯔꯤꯛ ꯄꯥꯕꯣꯏ ꯀꯩꯕꯣꯏ ꯑꯗꯒꯤ ꯈꯔꯗꯁꯨ ꯀꯥꯟꯅꯩꯗꯅ ꯃꯇꯦꯡ ꯃꯇꯦꯡꯗꯣ
ꯃꯥꯅꯦ ꯑꯁ ꯌꯥꯝ ꯊꯤꯅ ꯀꯥꯟꯅꯈ꯭ꯔ ꯄꯣꯠꯅꯤꯗ
ꯑꯧ ꯑꯗꯨꯒꯤ ꯑꯗꯨꯝ ꯑꯅꯛꯄ ꯈꯔꯁꯨ ꯌꯥꯎꯋꯦ ꯃꯣꯏꯗꯒꯗꯤ ꯑꯗꯨꯝ ꯈꯔ ꯅꯣꯡꯒꯨꯝꯕ ꯆꯨꯗ꯭ꯔꯕ ꯅꯨꯡꯁꯥꯒꯨꯝꯕ ꯁꯥꯗꯕ ꯅꯨꯃꯤꯠ ꯀ ꯑꯣꯏꯇꯥꯥꯔꯗꯤ ꯑꯗꯨꯝ ꯍꯥꯏꯗꯤ ꯍꯛꯆꯥꯡ ꯋꯥꯗꯕꯅꯤ ꯃꯤ ꯑꯣꯏꯇꯥꯔꯗꯤ ꯁꯥꯏꯀꯜꯗꯨ ꯑꯗꯨꯝ ꯆꯠꯂꯦꯕ
ꯎꯝ ꯎꯝ
ꯁꯔꯀꯔꯅ ꯐꯩ ꯍꯥꯏꯕꯗꯤ ꯀꯝꯄꯜꯁꯔꯤꯁꯨ ꯑꯣꯏꯔꯦ ꯑꯗꯒꯤ ꯁꯟꯗꯦ ꯁꯟꯗꯦꯒꯨꯝꯗꯅ ꯑꯃꯨꯛ ꯏꯃꯥꯟꯅꯕ ꯃꯣꯏꯒ ꯑꯃꯨꯛ ꯊꯧꯕ ꯍꯥꯏꯇꯥꯔꯦꯅꯦ ꯈꯔ ꯂꯥꯞꯇꯛ ꯂꯥꯞꯇꯛꯅ ꯑꯌꯨꯛꯀꯨꯝꯕ ꯅꯨꯡꯗꯥꯡ ꯋꯥꯏꯔꯝꯒꯨꯝꯕ ꯑꯗꯣ ꯍꯧꯖꯤꯛꯄꯨꯗꯤ ꯈꯔꯕꯨꯗꯤ ꯍꯟꯊꯔꯛꯑꯦ ꯁꯕꯦꯟꯇꯤ ꯇꯨ ꯊ꯭ꯔꯤ ꯂꯩꯒꯤ ꯆꯥꯕ ꯈꯔ ꯀꯛꯑꯦ ꯅꯨꯡꯊꯤꯤꯟꯒꯨꯝꯕ ꯑꯁ ꯌꯥꯝꯃꯤ ꯑꯩ ꯑꯩ ꯈꯜꯂꯤꯁꯦ ꯁꯤꯛꯁꯇꯤ ꯐꯥꯏꯚ ꯁꯤꯛꯁ ꯁ꯭ꯋꯥꯏꯁꯤꯗ ꯊꯝꯒꯦ ꯈꯟꯕꯅꯦꯕ
ꯍꯣꯏ ꯍꯣꯏ ꯑꯗꯨꯋꯥꯏ ꯑꯣꯏꯔꯒꯗꯤ ꯌꯥꯔꯦ ꯑꯗꯨꯝ
ꯎꯝ ꯑꯗꯨꯅꯦ ꯑꯗꯨ ꯌꯥꯝꯃꯤꯕ ꯍꯥꯏꯗꯤ ꯁꯕꯦꯟꯇꯤ ꯍꯦꯟꯕ ꯍꯥꯏꯁꯦ ꯍꯥꯏꯠꯁꯤꯒꯗꯤ ꯑꯗꯨꯝ ꯑꯗꯨꯝ ꯑꯣ ꯕꯤ ꯁꯤꯇꯤꯒꯤ ꯀꯦꯜꯁꯦ ꯑꯗꯨꯝ ꯊꯥ ꯂꯩꯔꯕꯝꯅꯦꯕ
ꯃꯥꯅꯦ ꯃꯥꯅꯦ ꯐꯨꯠꯕꯣꯜ ꯒꯨꯝꯕ ꯁꯥꯟꯅꯕꯁꯤꯁꯨ ꯍꯛꯆꯥꯡꯗꯤ ꯌꯥꯝ ꯃꯌꯦꯡ ꯇꯥꯕꯅꯤ ꯑꯗꯨꯝ ꯆꯦꯟꯕꯅꯤꯅꯀꯣ
ꯑꯧ ꯐꯩꯌꯦ ꯑꯗꯣ ꯑꯩꯒꯤꯗ ꯑꯃꯨꯛ ꯃꯤ ꯁꯥꯟꯅꯃꯤꯟꯅꯕ ꯃꯤꯁꯦ ꯂꯩꯇꯕ ꯑꯁ ꯀꯥꯏ ꯍꯥꯏ ꯁꯥꯟꯅꯗ꯭ꯔꯝꯅ ꯁꯥꯟꯅꯗꯕꯅꯤꯅ ꯏꯃꯥꯟꯅꯕ ꯑꯩꯈꯣꯏ ꯒ꯭ꯔꯨꯞꯈꯩ ꯁꯥꯟꯅꯕꯗꯨꯕꯨ ꯑꯁ ꯂꯣꯏꯔꯦ ꯕꯣꯜꯁꯦ ꯑꯅꯥꯋꯥꯗꯤ ꯁꯥꯟꯅ ꯄꯛꯉꯩꯗꯕꯨꯗꯤ ꯈꯔ ꯁꯥꯟꯅꯔꯝꯕꯗꯨꯣ ꯀꯨꯏꯅ ꯊꯥꯗꯣꯛꯑꯕꯅꯤꯅ ꯒꯣꯜ ꯀꯤꯞꯄꯔ ꯁꯥꯔꯨꯕꯨ ꯕꯣꯜꯁꯦ ꯎꯗ꯭ꯔꯦꯅꯦ ꯄꯥꯏꯔꯛꯏ ꯕꯣꯜꯁꯦ ꯍꯥꯏꯗꯤ ꯊꯥꯗꯣꯛꯎꯕꯅꯤꯅ ꯀꯤꯕ ꯍꯥꯏꯒꯗ꯭ꯔꯥ ꯐꯣꯀꯁ ꯋꯥꯠ ꯍꯥꯏꯒꯗ꯭ꯔꯥ ꯕꯣꯜꯁꯤ ꯎꯗ꯭ꯔꯦꯕ ꯅꯍꯥꯟꯋꯥꯏꯅ ꯕꯣꯁꯨ ꯆꯣꯡꯁꯤꯜꯂꯒ ꯀꯟꯕ ꯍꯧꯖꯤꯛꯅ ꯕꯣꯠꯁ ꯕꯥꯏꯟꯗ ꯈꯔ ꯐꯥꯔ ꯐꯥꯔꯦ ꯑꯗꯨꯃꯥꯏꯅ ꯇꯧ ꯂꯩꯔꯦꯕ
ꯑꯗꯨꯅ ꯒ꯭ꯌꯥꯟ ꯇꯥꯗꯦ ꯑꯗꯨ ꯕ꯭ꯔꯣꯖꯦ ꯐꯨꯠꯕꯣꯜ ꯈꯔ ꯄꯥꯝꯃ ꯃꯥꯜꯂꯦ
ꯑꯁ ꯐꯨꯠꯕꯣꯜꯗꯤ ꯌꯥꯝ ꯊꯤꯅ ꯄꯥꯝꯃꯦꯗ ꯑꯉꯥꯡ ꯑꯣꯏꯔꯤꯀꯥꯟꯗꯤ ꯑꯗꯨꯝ ꯁꯥꯟꯅꯔꯛꯑꯦ
ꯍꯣꯏ ꯍꯥꯏꯗꯤ ꯃꯥꯅꯦ ꯕ꯭ꯔꯣꯒꯤ ꯑꯦꯛꯖꯥꯝꯄꯜꯁꯦ ꯐꯨꯠꯕꯣꯜꯗ ꯐꯣꯀꯁ ꯇꯧꯔꯒ ꯑꯗꯨꯝ ꯄꯤꯌꯦꯕ ꯑꯗꯨꯗꯤ ꯋꯥꯀꯞꯇꯤ ꯑꯁ ꯃꯩ ꯇꯥꯔꯦ ꯀꯔꯝꯕ ꯐꯦꯟꯅꯣ ꯂꯩꯍꯧꯔꯕ ꯐꯦꯟꯗꯨꯔꯣ ꯂꯩꯍꯧꯗ꯭ꯔꯤꯕ ꯐꯦꯟꯗꯣ ꯑꯣꯏꯗꯣꯏꯔꯣ
ꯑꯁ ꯑꯩꯗꯤ ꯅꯨꯡꯁꯤꯕ ꯍꯥꯏꯒꯗꯤ ꯑꯅꯤꯃꯛ ꯅꯨꯡꯁꯤꯌꯦ ꯑꯗꯣ ꯑꯗꯨꯝ ꯂꯩꯍꯧꯗ꯭ꯔꯤꯕꯁꯤꯁꯨ ꯑꯗꯨꯝ ꯌꯥꯎꯋꯦ ꯍꯥꯏꯇꯥꯔꯦ
ꯑꯣ ꯀꯩꯁꯨ ꯀꯥꯏꯗꯦꯗ ꯑꯩꯁꯨ ꯑꯗꯨꯝ ꯌꯦꯡꯉꯦ ꯍꯥꯏꯕꯣꯏꯅꯦ ꯀꯩꯁꯨ ꯍꯥꯏꯗꯤ ꯗꯥꯏ ꯍꯥꯔꯐꯦꯟ ꯅꯠꯇꯦ ꯅꯠꯇꯦꯕ ꯍꯣꯏ ꯂꯩꯍꯧꯕꯗꯨꯅꯕꯨꯗꯤ ꯈꯤꯇꯪ ꯑꯅꯤꯗꯣ ꯍꯥꯏꯅꯕꯕꯨꯗꯤ ꯈꯤꯇꯪ ꯄꯥꯝꯖꯩꯀꯣ ꯑꯗꯨ ꯑꯣꯏꯔꯒꯁꯨ ꯑꯗꯨꯝ ꯗꯥꯥꯏꯍꯥꯔ ꯐꯦꯡꯕꯗꯤ ꯑꯣꯏꯗꯦ ꯍꯥꯏꯗꯤ ꯄ꯭ꯂꯦꯌꯔꯁꯦ ꯃꯁꯤꯡ ꯃꯃꯤꯡ ꯈꯪꯗꯦ ꯑꯧ
ꯑꯣ ꯄꯤꯀꯥꯟꯗꯒꯤ ꯑꯩꯈꯣꯏꯒꯤ ꯀꯩꯅꯣꯗꯣ ꯑꯗꯨꯝ ꯉꯥꯎꯔꯒ ꯂꯥꯛꯄ ꯃꯤꯅꯦ ꯑꯩꯈꯣꯏꯗꯤ ꯕꯔꯁꯦꯂꯣꯅꯥ ꯂꯩꯅꯨꯀꯣ
ꯑꯣ
ꯍꯣꯏ ꯃꯦꯁꯤ ꯁꯔꯦꯁ ꯅꯤꯃꯥꯔ ꯅꯪ ꯃꯣꯏ ꯁꯨꯝ ꯄꯥꯔꯤꯉꯩ ꯃꯇꯝꯒꯤꯗꯣ ꯑꯗꯒꯤ ꯑꯗꯨꯝ ꯉꯥꯎꯖꯔꯒ ꯑꯗꯨꯝ ꯍꯧꯔꯛꯄꯅꯤꯅ ꯑꯗꯨꯝ ꯍꯥꯏꯗꯤ ꯂꯨꯝꯕꯁꯦ ꯀꯩꯅꯣꯅꯕꯨꯗꯤ ꯃꯦꯁꯤꯅꯗꯤ ꯍꯦꯜꯂꯦ ꯑꯗꯣ ꯔꯅꯥꯥꯜꯗꯨꯁꯨ ꯑꯗꯨꯝ ꯄꯥꯝꯃꯦ ꯍꯥꯏꯗꯤ ꯃꯥꯒꯤꯁꯨ ꯇꯣꯉꯥꯟꯕ ꯑꯃ ꯂꯩꯖꯩꯗꯅꯀꯣ ꯃꯥꯅ ꯅꯍꯥ ꯑꯣꯏꯔꯤꯀꯥꯟ ꯃꯇꯝꯗ ꯁꯥꯟꯅꯕ ꯈꯨꯁꯥꯟꯅꯗꯣ
ꯎꯝ ꯃꯥ ꯑꯃꯅ ꯍꯣꯠꯅꯕꯀꯣ ꯑꯃꯅ ꯇꯦꯂꯦꯟ ꯑꯁ ꯈꯪꯗꯦꯗꯕ꯭ꯔꯣ ꯑꯩꯗꯤ ꯐꯨꯠꯕꯣꯜꯁꯦ ꯍꯟꯗꯛ ꯇꯅꯤ ꯈꯔ ꯌꯦꯡꯉꯤꯕꯕꯨꯣ ꯍꯥꯏꯗꯤ ꯍꯥꯏꯖꯕꯑꯅꯦꯕ ꯐꯨꯠꯕꯣꯜ ꯌꯦꯡꯉꯦ ꯍꯥꯏꯕꯅꯤ ꯂꯩꯍꯧꯔꯕ ꯇꯤꯝ ꯃꯃꯤꯡ ꯃꯃꯤꯡꯅ ꯄꯟꯒꯅꯣ ꯍꯥꯏꯒꯨꯝꯗꯨ ꯇꯧꯕꯅꯦꯕꯀꯣ ꯑꯗꯨ ꯀꯩꯁꯨ ꯅꯠꯇ꯭ꯔꯁꯨ ꯄꯜꯂꯦ ꯑꯗꯨꯁꯨ ꯄꯜꯂꯣꯏꯁꯦ ꯍꯥꯏꯔꯛꯄꯁꯨ ꯌꯥꯎꯋꯦꯕ ꯑꯗꯣ ꯎꯝ ꯑꯗꯨꯝ ꯑꯗꯨꯝ ꯕꯣꯜꯗ ꯀꯩꯁꯨ ꯀꯥꯏꯗꯕꯗꯤ ꯃꯥꯜꯂꯤꯗ ꯍꯣꯏ ꯑꯗꯨ ꯂꯩꯍꯧꯔꯕ ꯇꯤꯝꯗꯨꯒꯤ ꯑꯩꯅ ꯈꯪꯉꯤꯁꯦꯍꯧ ꯀꯦꯔꯦꯛꯇꯔ ꯃꯌꯥꯝꯒꯤꯅ ꯉꯥꯎꯅꯩꯗꯨ ꯂꯩꯔꯦꯗꯅ ꯑꯗꯨꯒ ꯀꯩ ꯐꯥꯔꯅꯥꯟꯗꯤꯁꯅ ꯑꯃ ꯌꯥꯎꯕ꯭ꯔꯣ ꯃꯕꯥꯅꯤ ꯈꯛꯇꯅꯦ ꯑ ꯈꯪꯉꯤꯁꯤꯗꯤ ꯀꯅꯥ ꯑꯃ ꯈꯪ
ꯑꯃꯗꯨꯗꯤ ꯑꯗꯨꯗꯤ ꯃꯌꯥꯝꯅ ꯍꯧꯖꯤꯛ ꯁꯤꯗꯅꯕꯗꯨ ꯂꯣꯏꯔꯕꯅꯤ
ꯑꯁ ꯂꯣꯏꯔꯦ ꯂꯣꯏꯔꯦ ꯍꯨꯟꯅꯅꯕꯗ ꯍꯨꯟꯅꯅꯕꯗ ꯑꯧ ꯑꯧ ꯑꯗꯨꯅꯤ ꯃꯉꯣꯟꯗ ꯐꯖꯅ ꯄꯤꯗꯦ ꯑꯗꯒꯤ ꯃꯣꯏ ꯇꯤꯝꯅ ꯑꯃꯨꯛ
ꯄꯨꯈꯠꯂꯒ ꯁꯥꯟꯅꯒꯗꯕ ꯃꯥꯅ ꯄꯨꯊ ꯂꯩꯔꯦꯅ
ꯑꯥꯎ ꯑꯗꯨꯃꯥꯏꯅ ꯇꯧ ꯂꯩꯔꯦ ꯃꯣꯏ ꯃꯁꯤ ꯑꯗꯨꯝ ꯀꯨꯅ ꯂꯩꯔꯤ ꯀꯌꯥꯝ ꯃꯦꯝ ꯇꯥꯗꯦ ꯑꯗꯨꯅꯤ
ꯎꯝ ꯍꯧꯖꯤꯛꯀꯤ ꯂꯩꯍꯧꯗ꯭ꯔꯤꯕ ꯇꯤꯝꯁꯦ ꯆꯪꯉꯛꯏꯕ ꯇꯤꯝꯁꯦ
ꯑꯥꯎ
ꯁꯤꯁꯤꯗ ꯑꯩꯈꯣꯏꯒꯤ ꯃꯣꯏꯒꯤ ꯁꯥꯟꯅꯃꯤꯟꯅꯔꯤꯕ ꯀꯩꯅꯣꯁꯤꯡꯁꯤꯅ ꯃꯉꯣꯟꯗ ꯕꯣꯜ ꯐꯖꯅ ꯈꯥꯏꯕꯤꯛꯏꯗꯅꯀꯣ ꯕꯣ ꯍꯦꯛ ꯐꯪꯕꯒ ꯃꯉꯣꯟꯗ ꯄꯤꯅꯕ ꯑꯥ ꯑꯗꯨꯃꯥꯏꯅ ꯇꯧꯕꯤꯕ
ꯃꯥꯅꯦ ꯑꯩꯁꯨ ꯍꯥꯏꯖꯕꯅꯦ ꯍꯧꯕꯗꯤ ꯍꯧꯅ ꯑꯗꯨꯝ ꯑꯩ ꯍꯥꯏꯌꯦꯕ ꯑꯁ ꯚꯥꯏ ꯕꯣꯁꯦ ꯄꯥꯝꯕꯗꯤ ꯑꯃꯗꯨꯅ ꯄꯥꯝꯃꯤꯕ ꯕꯥ ꯑꯗꯨꯝ ꯂꯩꯍꯧꯅꯤ ꯍꯥꯏꯗꯤ ꯀꯩꯒꯤꯅꯣꯗ ꯇꯤꯝ ꯀꯣꯑꯣꯗꯤꯅꯦꯁꯟ ꯌꯥꯎꯗꯦꯕ ꯃꯣꯏꯒꯤꯗꯣ
ꯑ ꯌꯥꯎꯗꯤ ꯌꯥꯎꯗꯤ ꯆꯨꯝ
ꯑꯣ ꯌꯥꯎꯗꯦꯕ ꯍꯥꯏꯗꯤ ꯑꯀꯥꯎꯕ ꯑꯃꯅ ꯑꯗꯨꯝ ꯄꯣꯛ ꯑꯀꯥꯎꯤꯒꯤ ꯇꯥꯏꯞꯇꯧ ꯂꯩꯛꯕ ꯑꯗꯣ ꯄ꯭ꯔꯣꯒꯤ ꯂꯩꯍꯧꯗ꯭ꯔꯤꯕꯒꯤꯗꯨꯗꯤ ꯌꯦꯡꯅꯤ ꯐꯖꯅ ꯇꯤꯝꯗꯨꯅ ꯍꯥꯏꯗꯤ ꯃꯥꯁꯦ ꯍꯟꯇꯛꯅ ꯑꯔꯣꯏꯕꯅꯤꯀꯣ ꯅꯩꯍꯟꯒꯦ ꯑꯩꯈꯣꯏ ꯃꯌꯥꯝꯒꯤ ꯃꯤꯡꯆꯠꯅꯤꯀꯣꯅ ꯍꯥꯏꯗꯤ ꯃꯣꯏ ꯃꯌꯥꯝꯒꯤ ꯃꯤꯡꯆꯠ ꯑꯣꯏꯅ ꯇꯧ ꯂꯩꯌꯦꯕ ꯑꯩꯈꯣꯏꯒꯤꯅꯦ ꯌꯦꯡꯣ ꯃꯣꯏ ꯃꯁꯦꯟ ꯐꯥꯎ ꯍꯨꯟꯅꯩꯗꯨꯅ ꯌꯦꯡꯉꯅꯦ ꯑꯍꯥꯟꯕꯒꯤ ꯑꯅꯤꯁꯨꯕ ꯄ꯭ꯂꯦꯗꯔ ꯑꯍꯥꯟꯕꯒꯤ ꯄ꯭ꯂꯦꯗꯔ ꯀꯩꯅꯣ ꯍꯨꯟꯅꯕꯗꯒꯤ ꯐꯦꯟ ꯃꯌꯥꯝꯅꯒ ꯉꯥꯡꯗꯅ ꯈꯣꯠꯇꯅ ꯇꯧꯕꯗꯒꯤ ꯀꯩꯅꯣ ꯇꯧꯈꯤꯕꯅꯤ